ꯍꯜꯂꯣ
ꯇꯥꯔꯕ
ꯑꯧ ꯇꯥꯔꯦ ꯀꯩꯗꯧꯔꯝꯃꯤꯅꯣ
ꯀꯔꯤꯁꯨ ꯇꯧꯗꯦ ꯅꯪꯒꯤ ꯋꯥꯈꯜ ꯈꯜꯂꯒ ꯐꯝꯃꯒ ꯂꯩꯕꯅꯦ
ꯃꯥꯅꯦ ꯃꯥꯅꯦ ꯑ ꯈꯜꯂꯦ ꯅꯪꯒ ꯍꯦꯛ ꯀꯥꯏꯅꯈꯤꯕ ꯃꯇꯝꯗꯣ ꯑꯗꯨꯗꯒꯤ ꯈꯜꯂꯒ ꯂꯥꯛꯏꯅꯦ ꯀꯨꯏꯔꯦꯅ ꯆꯍꯤ ꯆꯍꯤ ꯀꯨꯟꯃꯉꯥ ꯁꯨꯔꯦꯅ ꯏꯕꯥꯅꯤ ꯀꯥꯏꯅꯈꯤꯕ
ꯍꯣꯏꯅꯦ ꯑꯁ ꯅꯪꯁꯦ ꯏꯊꯥ ꯊꯥꯖꯗꯅ ꯉꯁꯤ ꯑꯃꯨꯛ ꯋꯥꯔꯤ ꯁꯥꯟꯅꯕ ꯐꯪꯉꯤꯀꯣ ꯀꯃꯥꯏ ꯀꯃꯥꯏ ꯇꯧꯔꯤꯒꯦ ꯅꯨꯡꯉꯥꯏꯔꯤꯕ꯭ꯔꯣ
ꯅꯨꯡꯉꯥꯏꯔꯤꯌꯦ ꯏꯆꯥꯁꯤꯡꯒꯤ ꯂꯤꯂꯥ ꯌꯦꯡꯂꯒ ꯅꯨꯡꯉꯥꯏꯔꯤꯌꯦ
ꯅꯨ ꯆꯥꯛꯀꯤꯌꯥ ꯁꯨꯔꯒꯦ
ꯑ ꯏꯆꯥꯁꯦ ꯑꯍꯨꯝ ꯈ ꯑꯍꯨꯝꯨꯝ ꯏꯆꯥꯅꯨꯄꯥ ꯑꯅꯤ ꯏꯆꯥꯅꯨꯄꯤ ꯑꯃ ꯑꯍꯨꯝ ꯁꯦ
ꯑꯣ ꯅꯆꯥꯥꯛ ꯍꯥꯏꯕꯗ ꯃꯇꯝ ꯌꯥꯝ ꯆꯪꯉꯦ ꯅꯪꯁ ꯅꯆꯥꯥꯛ ꯑꯗꯨꯗ ꯂꯣꯏ ꯀꯥꯎꯈ꯭ꯔꯕꯣ
ꯏꯁꯥ ꯍꯥꯏꯁꯦ ꯑ
ꯀ꯭ꯂꯥꯁ ꯀꯌꯥ ꯀꯌꯥ ꯀꯅꯥꯈ꯭ꯔꯒꯦ
ꯄꯥꯈꯪ ꯂꯣꯏ ꯐꯥꯔꯦ ꯀꯩꯅꯣ ꯅꯆꯥꯅꯨꯄꯤꯗꯣ ꯑꯗꯨꯒ ꯂꯣꯡꯒꯥ ꯑꯣꯏꯌꯦꯌꯦ
ꯑꯁ ꯑꯗꯨꯗꯤ ꯅꯆꯥꯅꯨꯄꯥꯗꯨꯔꯣ
ꯍꯣꯏ ꯏꯆꯥ ꯅꯨꯨꯄꯥ ꯑꯍꯟ ꯏꯆꯥ ꯅꯨꯨꯄꯥ ꯑꯍꯟ ꯑꯗꯨꯒ ꯅꯆꯥꯅꯨꯄꯤꯗꯨꯒ ꯀꯣꯏꯅꯩ ꯍꯥꯏꯕ ꯄꯥꯎꯇꯥꯏꯅꯦ
ꯅꯣꯡꯅꯤꯡꯉꯦ ꯑꯩꯗꯤ ꯈꯪꯗꯦ ꯑꯁꯦꯡꯕꯒꯤꯔꯣ
ꯑꯗꯨꯃꯥꯏꯅ ꯍꯥꯏꯌꯦ ꯏꯆꯥ ꯑꯅꯨꯄꯥꯒꯤ ꯀ ꯏꯆꯥ ꯑꯅꯨꯄꯥꯒꯤ ꯀꯥ ꯋꯥꯏ ꯁꯤꯠꯅꯕ ꯆꯪꯕꯗ ꯅꯆꯥꯅꯨꯄꯤꯒꯤ ꯐꯣꯇꯣ ꯂꯩꯔꯝꯃꯦ ꯃꯣꯟ ꯃꯈꯥꯗ
ꯑꯗꯨꯗꯤ ꯏꯕꯥꯅꯤ ꯑꯃꯨꯛ ꯎꯗꯥꯕ ꯍꯧꯔꯅꯤꯅꯦ ꯃꯣꯏꯅꯤ ꯀꯩꯅꯣ ꯇꯧꯔꯗꯤ
ꯑꯗꯨꯅꯦ ꯊꯥꯏꯅ ꯏ ꯏꯕꯥꯅꯤꯒꯤ ꯃꯇꯝꯗ ꯊꯨꯡꯅꯕ ꯐꯪꯍꯧꯗ꯭ꯔꯁꯨ ꯏꯆꯥ ꯏꯆꯥꯒꯤ ꯃꯊꯛꯇ ꯏꯆꯥ ꯊꯥꯅꯁꯤꯀꯣ
ꯍꯣꯏ ꯍꯣꯏ ꯅꯪꯅꯕꯨ ꯍꯥꯏꯔꯗꯤ ꯑꯩ ꯂꯣꯏ ꯌꯥꯔꯒꯦꯁꯦ
ꯃꯥꯅꯦ ꯃꯥꯅꯦ
ꯑꯁ ꯌꯥꯝ ꯅꯨꯡꯁꯤꯌꯦ ꯃꯇꯝꯗꯣ ꯅꯪꯅ ꯅꯠꯇ꯭ꯔꯥ ꯅꯪꯅ ꯅꯨꯃꯤꯠ ꯌꯥꯝꯃꯒ ꯅꯨꯄꯤ ꯑꯃ ꯌꯦꯡꯈꯤꯕꯗꯒꯤ ꯈꯟꯅꯔꯒꯅ ꯇꯣꯛꯈꯤꯕ ꯅꯠꯇ꯭ꯔꯥ
ꯏꯕꯥꯅꯤ ꯉꯥꯏꯍꯥꯛꯇꯪ ꯁꯥꯎꯅꯕꯗꯨꯗ ꯑꯩꯅ ꯊꯥ ꯑꯃꯈꯛ ꯕ꯭ꯂꯣꯛ ꯄꯤꯔꯨꯕꯗ ꯅꯪꯅ ꯑꯇꯣꯞꯄ ꯅꯨꯄꯥꯗ ꯆꯦꯟꯈꯤꯕ ꯅꯠꯇ꯭ꯔꯥ
ꯑꯦ ꯅꯣꯛꯅꯤꯡꯉꯦ ꯅꯪꯅꯦ ꯅꯪꯅ ꯅꯨꯃꯤꯠ ꯌꯥꯝꯃꯒ ꯑꯩꯅꯗꯤ ꯅꯪꯕꯨ ꯉꯥꯏꯔ ꯂꯩꯔꯒ
ꯑ ꯑꯩꯅ ꯑꯩꯉꯣꯟꯗ ꯍꯧꯖꯤꯛ ꯑꯩꯅ ꯂꯧꯔꯤꯕ ꯅꯅꯝ ꯑꯗꯨ ꯃꯥꯅ ꯏꯕꯥꯅꯤꯒꯤ ꯅꯨꯡꯁꯤꯕꯤꯁꯦ ꯀꯜꯂꯛꯇꯨꯅ ꯊꯨꯒꯥꯏꯕꯅꯦꯕ ꯑꯗꯨꯃꯅ ꯅꯪꯒꯤ ꯃꯤꯠꯇ ꯂꯥꯟ ꯎꯍꯟꯅꯕ ꯃꯥꯅ ꯁꯤꯟꯕ ꯄ꯭ꯂꯥꯟ ꯑꯣꯏꯔꯝꯃꯦꯕꯀꯣ
ꯑꯁ ꯅꯪ ꯀꯣꯟꯅ ꯑꯃꯨꯛ ꯈꯪ꯭ꯔ
ꯀꯣꯟꯅ ꯈꯪꯂꯛꯏꯅꯦ
ꯑꯣ ꯌꯥꯝ ꯐꯠꯇꯦꯅꯦ ꯏ ꯅꯝꯃꯥꯗꯣ ꯏꯇꯩꯃꯥꯗꯣ
ꯅꯦ ꯑ ꯍꯧꯖꯤꯛꯁꯨ ꯂꯩꯃꯤꯟꯅꯔꯦ ꯍꯥꯏꯕ ꯋꯥꯅꯤ ꯅꯪꯒꯤ ꯋꯥꯈꯜ ꯈꯜꯂꯒ ꯑꯗꯨꯝ ꯂꯩꯌꯦꯦ ꯃꯔꯛ ꯃꯔꯛꯇ ꯅꯪ ꯅꯤꯡꯁꯤꯡꯂꯛꯑꯏ ꯃꯤꯡꯁꯨꯅꯦ ꯁꯣꯏꯗꯨꯅꯅꯦ ꯅꯪꯒꯤ ꯃꯤꯡ ꯍꯦꯛ ꯍꯦꯛ ꯀꯥꯎꯊꯣꯛꯄ ꯍꯥꯏꯅ
ꯑꯣ ꯁꯥꯎꯗꯤ ꯁꯥꯎꯗ꯭ꯔꯣꯇꯥꯏ ꯃꯥꯗꯣ
ꯃꯥꯁꯨ ꯎꯄꯥꯏ ꯂꯩꯇꯕ ꯃꯥꯒꯤ ꯃꯔꯥꯜꯅꯦꯕꯀꯣ ꯅꯪꯅ ꯅꯨꯡꯉꯥꯏꯅ ꯂꯩꯖꯔꯝꯒꯗꯧꯕ ꯑꯗꯨꯣ ꯃꯥꯅ ꯍꯨꯔꯒ ꯂꯩꯁꯤ ꯜꯂꯣꯏꯔꯕꯅꯤꯅ ꯃꯥꯒꯤ ꯑꯁꯣꯏꯕꯅꯦꯕ ꯅꯠꯇ꯭ꯔꯥ
ꯑꯗꯣ ꯑꯩꯁꯨꯅꯦ ꯅꯪꯕꯨ ꯃꯪꯗ ꯑꯗꯨꯝ ꯎꯕꯅꯦꯕ
ꯑ ꯑꯏ ꯅꯕꯨ ꯌꯦꯕꯅꯤ ꯉꯁꯤꯁꯤ ꯁꯤ ꯅꯨꯃꯤꯠꯁꯤꯦ ꯅꯤꯡꯁꯤꯡꯕ꯭ꯔꯥ ꯀꯔꯤ ꯅꯨꯃꯤꯠꯅꯣ
ꯉꯁꯤ ꯅꯨꯃꯤꯠꯁꯦ ꯅꯣꯡꯃꯥꯏꯖꯤꯡ ꯅꯠꯇ꯭ꯔꯣ ꯔꯦꯟ ꯅꯤꯡꯊꯧ ꯀꯥꯕ ꯅꯠꯇ꯭ꯔꯣ ꯉꯁꯤ ꯉꯁꯤ ꯇꯔꯦꯠ ꯇꯔꯨꯛꯅꯦ ꯇꯔꯨꯛ
ꯅꯤꯡꯁꯤꯡꯍ ꯅꯤꯡꯁꯤꯡꯍꯧꯕ꯭ꯔꯣ ꯑꯩꯈꯣꯏ ꯏꯕꯥꯅꯤꯒꯤ ꯃꯇꯝꯒꯤ ꯅꯥꯏꯟꯇꯤꯟ ꯅꯥꯏꯟꯇꯤ ꯋꯥꯟꯒꯤ ꯃꯇꯝꯥꯡꯗ
ꯅꯤꯡꯁꯤꯡꯉꯦ ꯅꯤꯡꯁꯤꯡꯉꯦ ꯑꯁ ꯃꯇꯝꯗꯣ ꯐꯣꯟꯁꯨ ꯄꯥꯏꯗꯕ ꯑꯁ ꯆꯤꯊꯤꯗꯒꯤ ꯑꯩꯒꯤ ꯌꯥꯝ ꯋꯥꯅ ꯑꯩꯈꯣꯏ ꯑꯅꯤꯗꯣ ꯂꯥꯞꯁꯨ ꯂꯥꯞꯅꯕꯒꯤ ꯌꯥꯝ ꯋꯥꯅ ꯍꯣꯠꯅꯔꯛꯑꯒ ꯅꯨꯡꯁꯤꯈꯤꯕꯗꯨꯕꯨꯀꯣ
ꯑꯣ ꯏꯕꯥꯅꯤ ꯅꯥꯏꯟꯇꯤꯟ ꯅꯥꯏꯟꯇꯤ ꯋꯥꯟꯒꯤ ꯖꯨꯂꯥꯏꯒꯤ ꯇꯥꯡ ꯇꯥꯡ ꯇꯔꯨꯛꯇ ꯀꯥꯏꯅꯈꯤꯕ ꯅꯨꯃꯤꯠꯇꯣ ꯉꯁꯤ ꯇꯥꯏꯕꯀꯣ ꯑꯩꯗꯤ ꯅꯤꯡꯁꯤꯡꯂꯛꯑꯦ
ꯑꯣ ꯅꯪ ꯍꯥꯏꯔꯒ ꯑꯩꯁꯨ ꯅꯤꯡꯁꯤꯡꯂꯛꯄꯒꯨꯝ
ꯑꯣ ꯑꯩꯅ ꯅꯪꯉꯣꯟꯗ ꯁꯣꯏꯔꯤ ꯅꯣꯏꯒꯤ ꯊꯣꯡꯒꯥꯟꯗ ꯂꯥꯛꯑꯒ ꯅꯪꯅ ꯒꯦꯠ ꯍꯪꯕꯤꯗꯕ ꯅꯣꯡꯗꯝꯪꯅ ꯇꯥꯔꯤꯀꯥꯟꯗ ꯑꯩꯅ ꯍꯣ ꯅꯣꯡꯗꯝꯪ ꯄꯥ ꯇꯧꯔꯦꯒ ꯈꯨꯔꯨ ꯀꯥꯏ ꯀꯨꯜꯂꯒ ꯅꯪꯅ ꯒꯦꯠ ꯍꯥꯡꯂꯛꯄ ꯉꯥꯏꯕꯗꯣ ꯀꯧꯔꯕꯣ
ꯑꯩꯅ ꯉꯍꯥꯡꯗ꯭ꯔꯤꯉꯩꯗ ꯍꯧꯖꯤꯛ ꯂꯩꯃꯤꯟꯅꯕ ꯏꯇꯩꯃꯥꯟꯗꯨꯅ ꯂꯥꯛꯑꯒ ꯍꯥꯟꯅ ꯄꯨꯔꯒ ꯆꯈ꯭ꯔꯤꯅꯦ ꯊ ꯑꯃꯒ
ꯅꯥꯡꯅ ꯁꯣꯏꯗꯅ ꯅꯨꯃꯤꯠꯇ ꯁꯣꯏꯕ ꯑꯣꯏꯔꯝꯒꯅꯤ ꯑꯩꯈꯣꯏ ꯕꯕꯥꯅ ꯁꯥꯇꯤꯟ ꯄꯥꯏꯔꯒ ꯂꯥꯛꯑꯦ ꯑꯗꯨꯒ ꯃꯥꯒꯤ ꯑꯣꯛꯇꯣ ꯑꯃ ꯄꯨꯔꯒ ꯂꯧꯈꯠꯂꯦ
ꯑꯗꯣ ꯑꯗꯣ ꯑꯩꯅꯗꯤ ꯅꯠꯇꯦꯗꯅ ꯏꯇꯩ ꯃꯥꯅ ꯁꯦꯝꯖꯤꯟꯕꯗꯒꯤ ꯇꯧ ꯊꯣꯛꯈꯤꯕ ꯉꯇ ꯄꯅꯦ
ꯑ ꯅꯪ ꯑꯩ ꯎꯔꯝꯅꯤ ꯑꯩꯅ ꯋꯥꯅ ꯈꯪꯈꯤꯕꯗꯣ ꯅꯪꯅ ꯅꯣꯏꯒꯤ ꯌꯨꯝꯒꯤ ꯁꯦꯀꯦꯟ ꯐ꯭ꯂꯣꯔꯗ ꯀꯥꯈꯠꯂꯒ ꯅꯣꯏꯒꯤ ꯕꯦꯔꯦꯟꯗꯥꯗꯒꯤ ꯌꯦꯡꯈꯠꯂꯒ ꯞ ꯅꯪ ꯀꯥꯞꯂꯒ ꯌꯦꯡꯗ ꯌꯦꯡꯂꯛꯑꯦꯕꯀꯣ ꯑꯩꯅ ꯅꯣꯡꯊꯛꯇ ꯅꯣꯡꯊꯛꯇ ꯌꯦꯡꯈꯠꯂꯒ ꯑꯣ ꯅꯣꯡꯗ ꯀ ꯇꯧꯗꯣ ꯇꯥꯍꯧꯕ꯭ꯔꯥ
ꯅꯣꯃꯨꯈꯣꯟꯗ ꯇꯥꯔꯤ ꯇ ꯍꯥꯎꯗ꯭ꯔꯔꯤ ꯑꯗꯨꯗꯣ ꯆ
ꯑꯗꯨꯀꯥꯟꯗꯗꯣ ꯑꯩ ꯀꯥꯞꯄꯗꯣ ꯑꯁ ꯆꯥꯛꯁꯨ ꯆꯥꯗ꯭ꯔꯦ ꯑꯗꯨꯒꯤ ꯑꯩꯗꯣ ꯍꯣꯁꯄꯤꯇꯥꯜꯗ ꯄꯨꯔꯒꯗ꯭ꯔꯦꯍ ꯂ ꯂꯒꯦ ꯅ ꯏꯃꯤꯅꯦ
ꯎꯝ ꯑꯩꯗꯤ ꯅꯪꯁꯛ ꯑꯩꯕꯨ ꯄꯨꯔꯥ ꯎꯝ ꯎꯝ ꯍꯥꯏꯔꯣ ꯍꯥꯏꯔꯣ
ꯅꯪꯗꯤ ꯑꯃꯗꯨꯅ ꯁꯨꯝꯃꯒ ꯂꯩꯈ꯭ꯔꯕꯅꯤꯅ ꯀꯃꯥꯏꯅ ꯈꯪꯒꯅꯤ ꯂꯥꯛꯁꯨ ꯂꯥꯛꯈꯤꯗ꯭ꯔꯦꯅꯦ ꯅꯪ ꯑꯗꯨ ꯅꯨꯃꯤꯠꯇꯒꯤꯌꯦ ꯍꯪꯁꯨ ꯍꯪꯉꯛꯈꯤꯗ꯭ꯔꯦ ꯑꯩꯗꯤ ꯅꯪ ꯅꯪ ꯑꯩꯗꯤ ꯍꯣꯁꯄꯤꯇꯥꯜꯗ ꯎꯅꯕ ꯂꯥꯛꯄ ꯀꯌꯥꯝ ꯋꯥꯅ ꯅꯨꯡꯉꯥꯏꯌꯦ ꯎꯝ ꯑꯁ ꯃꯇꯝꯗꯣ ꯅꯤꯡꯁꯤꯡꯉꯒ ꯅꯪꯁꯦ ꯑꯩ
ꯎ ꯅꯪ ꯅꯪ ꯍꯣꯁꯄꯤꯇꯥꯜꯗ ꯂꯥꯛꯄꯗꯣ ꯑꯩ ꯃꯤꯡꯁꯦꯟ ꯑꯃꯗꯒꯤ ꯅꯪꯒꯤ ꯊꯣꯡ ꯅꯪꯒꯤ ꯅꯪꯒꯤ ꯅꯪ ꯑꯥꯏ ꯁꯤ ꯌꯨꯗ ꯂꯩꯕꯗꯣ ꯑꯗꯨꯗ ꯆꯪꯒꯦ ꯇꯧꯔꯒ ꯒꯦꯠ
ꯁꯤꯀꯨꯔꯤꯇꯤꯁꯤꯡꯅ ꯆꯪꯍꯟꯗꯕ꯭ꯔꯣ
ꯆꯪꯉꯦ ꯅꯣꯏ ꯅꯪꯒꯤ ꯒꯦꯠꯇꯣ ꯑꯗꯨꯗ ꯆꯪꯒꯦ ꯇꯧꯔ ꯅꯪꯒꯤ ꯊꯣꯡ ꯃꯅꯥꯛꯇ ꯌꯦꯡꯕ ꯀꯥꯟꯗ ꯅꯪꯒꯤ ꯈꯨꯠꯇꯣ ꯅꯨꯄꯥ ꯑꯃꯅ ꯄꯥꯏꯔꯒ ꯂꯩꯔꯝꯃꯦ ꯑꯩ ꯂꯥꯛꯄ ꯀꯥꯟꯗ ꯑꯗꯨꯗꯒꯤ ꯅꯪ ꯊꯣꯛꯂꯛꯄꯗ ꯑꯩꯒꯤ ꯔꯣꯁ ꯇꯥ ꯍꯧꯕ ꯎꯕ꯭ꯔꯥ ꯅꯪꯒꯤ ꯊꯣꯡ ꯃꯅꯥꯛꯇ ꯔꯣꯁ ꯔꯦꯠ ꯔꯣꯁꯁꯨ ꯂꯥꯛꯊꯔꯝꯕꯅꯦ
ꯏꯁꯁ ꯎꯗꯦꯗ ꯑꯗꯨꯗꯤ ꯀꯩꯅꯣꯅꯦ ꯑꯩꯗꯤ ꯅꯨꯡꯗꯤ ꯅꯨꯡꯁꯤꯗꯕꯅꯦ ꯑꯗꯨ ꯅꯨꯄꯥꯗꯣ ꯍꯥꯏꯗꯤ ꯑꯩꯈꯣꯏ ꯑꯩꯈꯣꯏ ꯄꯦꯔꯦꯟ ꯑꯩꯈꯣꯏ ꯏꯃꯥ ꯏꯄꯥꯁꯨ ꯈꯪꯉꯤꯗꯅ ꯑꯁꯤ ꯃꯔꯝꯗꯒꯤ ꯑꯩ ꯅꯥꯕꯅꯦ ꯍꯥꯏꯕꯗꯣ ꯑꯗꯨꯒꯤ ꯃꯣꯏꯗꯣ ꯌꯦꯡꯕ ꯉꯝꯗꯕꯒꯤ ꯅꯨꯄꯥ ꯑꯃ ꯀꯣꯁꯤꯜꯂꯒ ꯑꯩꯁꯦ ꯈꯔ ꯀꯩꯅꯣ ꯇꯧꯍꯟꯒꯦꯅ ꯇꯧꯕ ꯃꯥꯜꯂꯦꯕ ꯃꯣꯏꯅ
ꯎꯝ ꯎꯝ ꯑꯩꯗꯤ ꯈꯪꯗꯕꯒꯤ ꯋꯥꯈꯟꯗꯣ ꯄꯥꯏ ꯂꯩꯇꯕꯒꯤ ꯅꯪꯉꯣꯟꯗ ꯋꯥꯠꯆ ꯑꯃꯒ ꯔꯣꯁ ꯔꯣꯁ ꯕꯛꯀꯦ ꯑꯃ ꯄꯤꯒꯦ ꯍꯥꯏꯅ ꯂꯥꯛꯄꯅꯦ ꯂꯣꯏ ꯂꯥꯡꯊꯔꯝꯃꯒ ꯃꯅꯤꯄꯨꯔꯤ ꯏꯁꯩ ꯑꯃ ꯂꯩ ꯀꯗꯔꯦ ꯅꯪꯗꯨ ꯑꯩꯅ ꯀꯥꯎꯊꯣꯛꯄ ꯉꯝꯅꯕꯗ ꯁꯥꯠꯂꯒ ꯆꯠꯈ꯭ꯔꯦ
ꯂꯣꯏꯔꯦ ꯑꯗꯨꯅ ꯃ ꯃꯇꯝꯗꯣ ꯍꯧꯖꯤꯛ ꯑꯣꯏꯔꯝꯃꯅꯤꯀꯣ ꯁꯨꯡꯊꯥ ꯊꯥꯗ ꯑꯣꯏꯗꯕꯅꯤꯅꯦ ꯊꯥꯏꯅꯗꯤ ꯄꯪꯁꯨ ꯄꯪꯕꯅꯤꯅ ꯁꯨꯃꯥꯏꯅ ꯁꯦꯝꯃꯝꯒꯅꯤ ꯍꯥꯏꯕꯁꯨ ꯈꯟꯣꯛ ꯃ ꯀꯣꯏꯕꯥꯅꯤꯗꯣ ꯌꯥꯝ ꯆꯝꯅ ꯂꯩꯕꯅꯤꯅ
ꯑꯇꯩ ꯑꯇꯩꯗꯤ ꯂꯩꯔꯤꯅꯦ ꯏꯆꯥꯅꯨꯄꯥ ꯑꯍꯟꯁꯨ ꯑꯩ ꯃꯥꯜꯂꯦ ꯅꯆꯥꯅꯨꯄꯤ ꯑꯍꯟꯁꯨ ꯅꯪ ꯨ ꯃꯥꯜꯂꯦ ꯃꯕꯥꯅꯤ ꯃꯇꯝꯗꯗꯤ ꯐꯖꯅ ꯊꯨꯡꯅꯔꯁꯤ ꯍꯥꯏ ꯇꯨꯡꯍꯟꯅꯅꯕ ꯁꯤꯜꯂꯁꯦ
ꯍꯣꯏ ꯆꯥꯎꯅ ꯐꯣꯡꯊꯣꯛꯑꯁꯦ
ꯎꯝ ꯇ
ꯑꯁ ꯑꯩꯗꯤ ꯈꯜꯂꯣꯏꯨꯔꯒ ꯃꯇꯝꯗꯣ ꯑꯁ ꯀꯥꯞꯅꯤꯡꯉꯦꯗ
ꯅꯪꯅꯁꯨꯅꯦ ꯑꯩꯉꯣꯟꯗ ꯏꯪꯒꯤꯠ ꯈꯖꯤꯛꯇ ꯄꯤꯔꯛꯇꯕ ꯁꯥꯎꯅꯔꯤꯉꯩꯗꯨꯗ
ꯑꯩꯁꯨ ꯄꯤꯔꯛꯀꯦ ꯇꯧꯕꯗꯣ ꯍꯥꯏꯗꯤꯅꯦ ꯊꯝꯃꯣꯏꯗꯗꯤ ꯌꯥꯝ ꯅꯨꯡꯁꯤꯕ ꯑꯗꯨꯒ ꯃꯄꯥꯟ ꯊꯣꯛꯇꯗꯤ ꯎꯠꯊꯣꯛꯄꯗꯣ ꯌꯥꯗ꯭ꯔꯦꯕ ꯍꯥꯏꯗꯤ ꯁꯦꯝꯖ ꯈ꯭ꯔꯥꯕꯅꯤ ꯅꯀꯣ ꯅꯪ ꯃꯅꯨꯡꯗ ꯅꯨꯡꯁꯤꯕꯗꯣ ꯉꯥꯡꯊꯣꯛꯄꯗꯣ ꯉꯝꯗ꯭ꯔꯦꯕ ꯊꯤꯡꯕꯤꯈ꯭ꯔꯦꯕ ꯃꯣꯏꯅ
ꯑꯣ
ꯑꯗꯨꯒꯤꯅꯦ ꯑꯁ ꯑꯗꯣ ꯍꯧꯖꯤꯛꯇꯤ ꯀꯃꯥꯏ ꯀꯃꯥꯏ ꯌꯥꯝ ꯅꯨꯡꯁꯤꯅꯔꯕ꯭ꯔꯣ ꯕꯥꯅꯤ
ꯅꯨꯡꯁꯤꯅꯗ꯭ꯔꯦ ꯏꯃꯎ ꯅꯨꯨꯄꯤ ꯅꯪ ꯃꯟꯕꯗꯣ ꯅꯆꯥꯅꯨꯄꯤ ꯑꯍꯟꯗꯨ ꯑꯩꯒꯤ ꯏꯃꯥ ꯑꯣꯏꯅ ꯂꯥꯛꯑꯅꯦꯕ ꯀꯣ ꯑꯗꯨ ꯂꯥꯛꯄ ꯀꯥꯟꯗ ꯏꯃꯥ ꯅꯨ ꯅꯨꯄꯤꯗ ꯌꯦꯡꯂꯒ ꯄꯨꯟꯁꯤꯁꯦ ꯑꯄꯦꯟꯕ ꯑꯣꯏꯔꯒ ꯂꯩꯔꯒꯦ
ꯑꯗꯣ ꯀꯅꯥꯗꯤ ꯇꯧꯒꯅꯨꯀꯣ ꯅꯆꯥꯅꯤ ꯈꯜꯂꯒ ꯅꯨꯡꯁꯤꯌꯨꯀꯣ
ꯏꯆꯥ ꯏꯆꯥ ꯏꯃꯧꯅꯤ ꯈꯜꯂꯒ ꯅꯨꯡꯁꯤꯗꯣꯏꯅꯤ ꯑꯗꯨꯗꯣ ꯅꯪꯒꯤ ꯃꯥꯏꯊꯣꯡ ꯅꯪꯒꯤ ꯁꯛ ꯇꯨꯗꯤ ꯏꯅꯥꯛꯇ ꯑꯗꯨꯝ ꯂꯩꯕꯒꯨꯝꯅ ꯈꯟꯒꯅꯦꯕ ꯀꯣ ꯅꯪ ꯅꯆꯥꯅꯨꯄꯤ ꯑꯍꯟꯗ ꯅꯪ ꯍꯟꯕꯅꯤꯅ
ꯍꯣꯏ ꯍꯣꯏ ꯑꯁ ꯑꯗꯨꯗꯤ ꯑꯩꯁꯨ ꯏ ꯅꯨꯄꯥꯗꯣ ꯈꯔ ꯆꯥꯛꯀꯨꯝꯕ ꯇꯣꯏꯅ ꯇꯣꯏꯅ ꯀꯧꯅꯤꯡꯔꯛꯑꯅꯤ ꯅꯪ ꯃꯥꯟꯕꯒꯤꯀꯣ
ꯑꯁꯃꯥꯕꯨꯣ ꯌꯦ ꯆꯪꯉꯒ ꯑꯩꯗꯣ ꯅꯪꯒꯤ ꯊꯥꯏꯅꯒꯤ ꯏꯕꯥꯅꯤ ꯇꯧꯔꯝꯕ ꯃꯑꯣꯡ ꯃꯇ ꯃꯇꯧꯗꯣ ꯑꯁꯃꯤꯇꯥ ꯑꯃꯨꯛ ꯎꯕ ꯐꯪꯉꯅꯤꯅꯦ
ꯍꯣꯏ ꯑꯗꯨ ꯇꯥꯕ꯭ꯔꯣ ꯅꯪꯗꯤ ꯑꯉꯥꯡ ꯀꯌꯥ ꯁꯨꯔꯒꯦ ꯑꯁ
ꯗꯥ ꯃꯉꯥꯡꯁꯨꯅꯦ
ꯑ ꯂꯣꯏ ꯄꯥꯈꯪ ꯂꯩꯁꯥꯕꯤ ꯐꯥꯔꯝꯒꯅꯤꯀꯣ ꯃꯣꯏꯁꯨ
ꯐꯥꯔꯦꯗ ꯑꯗꯣ ꯂꯣꯏꯅꯗꯤ ꯐꯔꯦ ꯑꯗꯣ ꯑꯇꯣꯝꯕꯤꯗꯣ
ꯑꯥ
ꯑꯗꯨꯗꯤ ꯀꯩꯅꯣ ꯇꯧꯔꯤꯗ ꯕꯤ ꯑꯦ ꯀꯥꯔꯤꯗ
ꯑꯣ ꯑꯗꯨꯗꯤ ꯃꯥ ꯈꯛ ꯉꯥꯏꯔꯦꯅꯦ ꯈꯔ ꯎꯝ
ꯏꯆꯥ ꯅꯨꯄꯥ ꯑꯍꯨꯝ ꯄꯣꯛꯑꯦ ꯅꯨꯄꯤ ꯑꯅꯤ ꯄꯣꯛꯑꯦ
ꯑꯣ ꯑꯩꯗꯤ ꯅꯪꯒꯤ ꯅ ꯅꯝꯃꯗꯣ ꯑꯗꯨ ꯑꯗꯨꯅ ꯌꯥꯝ ꯄꯣꯛꯄꯗꯤ ꯄꯥꯝꯕꯅꯦꯕꯀꯣ ꯃꯥꯅ
ꯑꯣ
ꯑ ꯅꯍꯥꯟ ꯑꯣꯏꯈꯤꯕꯅꯤ ꯅꯨꯡꯁꯤꯅꯔꯤꯉꯩꯗ ꯅꯪꯅ ꯑꯍꯨꯝꯈꯛ ꯄꯣꯛꯁꯤ ꯍꯥꯏꯕꯗꯣ ꯑꯗꯨ ꯑꯗꯨꯈꯛ ꯈꯜꯂꯒ ꯑꯩꯗꯤ ꯑꯗꯨꯗꯒꯤ ꯍꯦꯟꯗ꯭ꯔꯦ ꯎ
ꯌꯥꯝꯪꯁꯨ ꯌꯥꯝ ꯅꯨꯡꯁꯤꯌꯦ ꯑꯩꯁꯨ ꯑꯍꯨꯝ ꯈꯛꯇ ꯄꯣꯛꯅꯤꯡꯕꯅꯦꯕꯀꯣ ꯑꯗꯨꯕꯨ ꯑꯩꯈꯣꯏ ꯏꯄꯥꯁꯤꯡꯅ ꯏꯅꯦꯝꯕꯣꯛꯁꯤꯡꯅꯁꯨꯀꯣ ꯑꯉꯥꯡ ꯌꯥꯝꯕꯁꯦ ꯐꯕꯅꯦ ꯌꯨꯝꯁꯨ ꯂꯨꯝꯕꯅꯦ ꯑꯃ ꯑꯅꯤ ꯈꯛꯇ ꯂꯩꯕꯗꯤ ꯑꯁ ꯉꯥꯏ ꯇꯞꯅꯦ ꯄ
ꯄꯤꯛꯏꯉꯩꯗ ꯋꯥꯕ ꯋꯥꯅꯦ ꯆꯥꯎꯔꯗꯤ ꯅꯨꯡꯉꯥꯏꯕꯅꯦ ꯏꯃꯨꯡ ꯆꯥꯎꯕꯁꯦ ꯍꯥꯏꯕꯥꯁꯤ ꯑꯗꯨꯗꯒꯤ ꯃꯣꯏꯒꯤ ꯍꯥꯏꯕꯗꯒꯤ ꯏꯟꯕꯤꯕꯅꯤꯅ
ꯑꯣ ꯑꯩꯗꯤ ꯅꯪꯒꯤ ꯋꯥꯁꯛꯇꯣ ꯀꯥꯏꯗꯅ ꯊꯝꯕ ꯍꯥꯏꯇꯥꯔꯦꯀꯣ ꯏꯕꯥꯅꯤ ꯅꯥꯏꯟꯇꯤꯟ ꯅꯥꯏꯟꯇꯤꯟ ꯅꯥꯏꯟꯇꯤ ꯇꯨꯒꯤ ꯅꯥꯏꯟꯇꯤꯟ ꯅꯥꯏꯟꯇꯤ ꯊ꯭ꯔꯤꯒꯤ ꯗꯦꯠ ꯆꯩꯔꯥꯎ ꯆꯤꯡꯗ ꯀ ꯆꯠꯄꯗꯧ ꯑ ꯅꯨꯡꯗꯥꯡꯒꯤ ꯄꯨꯡ ꯇꯔꯦꯠ ꯃꯈꯥꯏ ꯋꯥꯛꯀꯤꯡ ꯆꯠꯄꯗꯨꯗ ꯅꯪꯅ ꯊꯥꯕꯜ ꯌꯦꯡꯂꯒ ꯑꯩꯗꯤ ꯑꯍꯨꯝ ꯄꯥꯝꯃꯦ ꯅꯝꯕꫪ ꯑꯍꯨꯝꯁꯦ ꯌꯥꯝꯅ ꯃꯤꯁ ꯑꯣꯏꯌꯦ ꯍꯥꯏꯕꯗꯨꯗ ꯑꯩꯁꯦ ꯄꯨꯟꯁꯤꯁꯤꯗ ꯑꯍꯨꯝ ꯍꯥꯏꯕꯁꯤ ꯌꯥꯝ ꯃꯤꯁ ꯇꯧꯔꯒ ꯆꯠꯄꯅꯦꯕꯀꯣ
ꯑꯣ ꯅꯪꯒꯤꯁꯤꯗꯤ ꯑꯍꯨꯝ ꯍꯥꯏꯕꯗꯤ ꯅꯪꯒꯤ ꯈ꯭ꯋꯥꯏꯗꯒꯤ ꯄꯥꯝꯖꯕ ꯃꯁꯤꯡꯗꯣ ꯇꯥꯔꯤꯅꯦꯀꯣ
ꯍꯣꯏ ꯅꯪꯅ ꯍꯥꯏꯈꯤꯕ ꯃꯤꯦꯁꯤꯡꯗꯣ ꯑꯗꯨ ꯏꯆꯥꯁꯤꯐꯥꯎ ꯁꯣꯏꯗꯅ ꯑꯗꯨꯝ ꯄꯣꯛꯏꯅꯦ
ꯑꯁ ꯌꯥꯝ ꯅꯨꯡꯁꯤꯌꯦ ꯅꯉꯣꯟꯗꯁꯨ ꯊꯣꯛꯑꯦꯗꯣ ꯍꯥꯏꯗꯤ ꯃꯤꯅ ꯍꯥꯏꯅꯕꯗꯣ ꯀꯣ
ꯑꯗꯨꯅꯦ ꯏꯕꯥꯅꯤ ꯏꯕꯥꯅꯤ ꯀꯥꯏꯅꯈꯤꯕꯗ ꯑꯩꯅ ꯍꯦꯟꯅ ꯋꯥꯕ ꯕꯅꯦ ꯈꯪꯕ꯭ꯔ
ꯃꯤ ꯃꯥꯅ ꯌꯥꯝ ꯅꯨꯡꯁꯤꯖꯕ ꯅꯨꯄꯤꯗꯣ ꯊꯨꯡꯒꯟꯗꯦ ꯀꯥꯏꯅ ꯍꯥꯏꯅꯕ ꯂꯩꯕꯅꯦ ꯑꯃ
ꯑꯣ ꯑꯗꯨꯃꯥꯏꯅ ꯂꯩꯕ꯭ꯔ